ꯃꯥ ꯌꯥꯝ ꯅꯨꯡꯉꯥꯏꯔꯖꯥꯠꯂ ꯀꯔꯤ
ꯑꯩꯁꯨ ꯍꯜꯂꯣ ꯍꯜꯂꯣ ꯍꯜꯂꯣ ꯍꯧꯖꯤꯛ ꯑꯩꯈꯣꯏ ꯑꯅꯤꯒꯤ ꯊꯕꯛꯁꯦ ꯌꯥꯝ ꯅꯨꯡꯉꯥꯏꯀꯣ
ꯉꯁꯥꯏ ꯍꯧꯖꯤꯛ ꯍꯧꯖꯤꯛꯀꯤ ꯊꯕꯛꯁꯤ ꯌꯥꯝ ꯅꯨꯡꯉꯥꯏꯔꯤꯕ
ꯑꯥ
ꯉꯁꯥꯏ ꯑꯀꯪꯕꯤꯗꯣꯧ ꯑꯗꯨꯃꯥꯏꯅ ꯇꯧꯕ ꯌꯥꯗꯦ
ꯑꯥ
ꯑꯗꯨꯝ ꯌꯥꯗꯦ ꯌꯥꯗꯦ ꯊꯣꯛꯂꯛꯑꯦꯕ
ꯑꯥ
ꯕꯔꯥꯗ ꯅꯣꯏꯗꯤ ꯂꯧ ꯂꯤꯡꯅꯕꯔꯣ
ꯑꯥꯎꯅꯤꯡꯗꯦ ꯑꯩꯈꯣꯏꯗꯤ ꯄꯥꯝꯊꯦꯅꯤ
ꯎꯝ
ꯍꯌꯦꯡꯗꯤ ꯐꯣꯠꯄꯣꯠ ꯆꯠꯀꯅꯤꯅꯦ ꯂꯧꯗ ꯑꯩꯈꯣꯏꯒꯤꯗꯤ ꯁꯨꯇꯤ ꯂꯩꯇꯦ ꯍꯧꯖꯤꯛꯀꯥꯟ ꯑꯗꯨꯝ ꯆꯠꯂ ꯂꯥꯎ ꯄꯥꯏ ꯂꯩꯇꯦ
ꯌꯨꯝ ꯄꯥꯟꯕꯒꯤꯅꯤ ꯑꯩꯈꯣꯏꯁꯨ ꯃꯇꯝ ꯂꯥꯛꯀꯅꯤꯗ ꯑꯩꯈꯣꯏꯁꯨ ꯌꯨꯝ
ꯑꯣ ꯅꯣꯏ ꯅꯣꯏꯒꯤ ꯅꯃꯥꯟꯅꯨꯄꯤ ꯑꯀꯪ ꯑꯅꯣꯏꯕꯤꯗꯣ
ꯑꯥ
ꯃꯥꯁꯨ ꯑꯗꯨꯝ ꯍꯥꯏ ꯑꯩꯅ ꯑꯗꯨꯝ ꯀꯣꯜ ꯇꯧꯔꯛꯄ ꯀꯥꯟꯗ ꯂ ꯆꯠꯂꯦ ꯂ ꯆꯠꯂ ꯍꯥꯏꯏ ꯃꯗꯨ ꯑꯦ ꯃꯧꯅꯤꯅ ꯎꯄꯥꯏ ꯂꯩꯇꯦ ꯃꯥꯁꯨ ꯑꯩꯈꯣꯏꯁꯨ ꯑꯗꯨꯝ ꯀꯧꯒꯅꯤ ꯍꯥꯏꯅꯤ
ꯑ ꯃꯇꯝ ꯂꯥꯛꯀꯅꯤ ꯑꯩꯈꯣꯏꯒꯤꯁꯨ
ꯑꯣ ꯃꯥꯁꯨꯀꯣ ꯑꯗꯨꯝꯥꯏꯅꯦ ꯑꯩꯁꯨ ꯑꯩꯁꯨ ꯅꯨꯄꯤ ꯅꯨꯄꯤꯅꯦ ꯑꯗꯨꯁꯨ ꯌꯥꯝ ꯆꯥꯛ ꯊꯣꯡꯉꯦ ꯍꯥꯏꯅꯦ
ꯑꯣ ꯍ ꯍ ꯋꯥꯏ ꯌꯨꯝꯗ ꯃꯥ ꯈꯛꯇ ꯑꯣꯏꯕꯒꯤ
ꯑ
ꯃꯣꯏ ꯃꯧ ꯈꯣꯏ ꯃꯆꯦꯠ ꯀꯩꯅꯣ ꯃꯧ ꯂꯥꯛꯄꯗꯨꯁꯨ ꯆꯥꯛ ꯇꯣꯉꯥꯟꯅ ꯆꯥꯈ꯭ꯔꯦ
ꯑꯥ ꯎꯝ
ꯉꯁꯥꯏ ꯑꯩ ꯃꯣꯏ ꯌꯨꯝꯗ ꯂꯥꯛꯄ ꯀꯥꯟꯗ ꯃꯥ ꯗꯗꯥꯗꯣ
ꯑꯥ
ꯀꯩꯅꯣꯒꯤ ꯉꯥꯅꯨꯒꯤ ꯕꯤꯖꯤꯗꯣ ꯂꯧꯔꯒ ꯀꯛꯑꯒ ꯂꯩꯕꯀꯣ ꯑꯩꯅ ꯑꯩꯅ ꯋꯥ ꯋꯥ ꯎꯄꯥꯏ ꯂꯩꯇ꯭ꯔꯦꯗꯣ ꯍꯥꯏꯕ
ꯀꯤꯠꯆꯟ ꯑꯇꯣꯞꯄ ꯑꯣꯏꯈ꯭ꯔꯕꯅꯤꯅ ꯎꯄꯥꯏ ꯂꯩꯇ꯭ꯔꯦꯀꯣ ꯊꯕꯛ ꯇꯧꯕ ꯇꯥꯔꯦꯀꯣ ꯍꯥꯏꯔꯒ ꯅꯣꯛꯄꯗꯧꯃ ꯀꯤꯠꯆꯟ ꯑꯃꯈꯛꯇ ꯑꯣꯏꯔꯗꯤ ꯃꯧꯅꯁꯨ ꯆꯥꯛ ꯊꯣꯡꯕ ꯌꯥꯏ ꯑꯀꯪꯕꯤꯅꯁꯨ ꯊꯣꯡꯕ ꯌꯥꯏꯌꯦ ꯑꯗꯨꯃꯥꯏꯅ
ꯑꯣ ꯍꯣꯏꯁꯨ ꯑꯗꯨꯝ ꯅꯨꯡꯉꯥꯏꯌꯦꯅꯦ ꯑꯩꯒꯤ ꯏꯃꯦꯜ ꯂꯩꯕꯗꯣ ꯁꯦꯒ ꯑꯗꯨꯒꯦ
ꯑꯁ ꯌꯨꯝ ꯀꯩꯅꯣ ꯌꯨꯝ ꯀꯩꯅꯣ ꯀꯩꯅꯣ ꯇꯧꯔꯗꯤ ꯀꯤꯠꯆꯟ ꯈꯣꯡꯈ꯭ꯔꯗꯤ ꯋꯥꯕꯅꯦꯕ
ꯎꯝ
ꯍꯥꯏꯗꯤ ꯅꯣꯡ ꯑꯃ ꯈꯛꯇꯁꯨ ꯃꯤ ꯑꯃꯅ ꯊꯣꯡꯕ ꯍꯥꯏꯕꯁꯦ ꯅꯨꯡꯉꯥꯏꯕꯅꯤ
ꯑꯒꯨꯝꯅ ꯂꯏꯔꯕꯁꯨ ꯑꯦꯁꯤꯌꯥꯕꯨ ꯇꯥꯅꯤ ꯌꯥꯝ ꯆꯤꯟꯕ ꯇꯧꯋꯅꯦ ꯅꯨꯄꯤ ꯑꯍꯨꯝ ꯂꯩꯔꯁꯨ ꯐꯔꯤꯅꯣ
ꯎꯝ ꯑꯁ ꯍꯤꯡꯂꯤ ꯐꯥꯎꯗꯤ ꯊꯕꯛꯗꯤ ꯑꯗꯨꯝ ꯂꯩꯒꯅꯤꯗ ꯑꯃꯥꯏ
ꯑꯁ ꯑꯁꯤ
ꯄꯥꯏ
ꯀꯩꯗꯧꯔꯦ ꯑꯉꯥꯡꯗꯣ
ꯑꯦ ꯄꯣ ꯍꯥꯏꯕ ꯑꯩꯅ ꯑꯁ ꯑꯁ ꯑꯉꯥ ꯃꯃꯥꯁꯨꯀꯣ ꯌꯥꯝ ꯍꯩꯈ꯭ꯔꯦꯅꯦ ꯁꯤ ꯖꯤꯛꯀꯥꯟꯖꯦ ꯑꯩꯅ ꯑꯗꯨꯝ ꯃꯩꯇꯩꯂꯣꯟ ꯈꯛ ꯍꯥꯏꯕꯗꯣ
ꯑ
ꯃꯥ ꯈꯪꯕꯒꯤꯀꯣ ꯑꯁ ꯏꯁꯇꯥꯞ ꯇꯧꯅꯤꯡꯕꯗꯣ
ꯑ ꯍ ꯍ ꯍ ꯍ ꯍ ꯃꯣꯏ ꯔꯤꯖꯜꯗꯤ ꯊꯣꯛꯑꯕ
ꯊꯧꯛꯗ꯭ꯔꯤꯌꯦ ꯑꯩꯅ ꯉꯔꯥꯡ ꯔꯤꯖꯜ ꯊꯣꯛꯄ꯭ꯔꯥ ꯍꯥꯏꯔꯒ ꯀꯔꯤ ꯔꯤꯖꯜꯅꯣꯗ ꯍꯥꯏꯅꯦ ꯃꯥꯗ
ꯏꯁ ꯏꯁ
ꯌꯥꯝ ꯍꯥꯏꯈ꯭ꯔꯦ ꯑꯗꯨꯒ ꯃꯥꯗꯣ ꯑꯩꯅ ꯀꯩꯗꯧꯔꯤꯕ꯭ꯔꯣ ꯀꯩꯗꯧꯔꯤꯕ꯭ꯔꯣ ꯑꯗꯨꯝ ꯀꯣꯜ ꯇꯧꯔꯒ ꯍꯥꯏꯕꯗꯣ ꯀꯩꯗꯧꯔꯤꯅꯣ ꯀ ꯃꯥꯖꯨ ꯀꯩꯗꯧꯔꯤꯅꯞ ꯀꯩꯗꯧꯔꯤꯅꯣ ꯑꯗꯨꯝ ꯍꯥꯏꯅꯦ ꯌꯥꯝꯅ
ꯃꯅꯦꯗꯤ ꯀꯩꯗꯧꯉꯩ ꯆꯠꯇꯣꯏꯅꯣ ꯑꯃꯨꯛ ꯕꯖꯥꯔꯗ
ꯃꯥꯜ ꯏꯒꯨꯝꯕꯗ ꯆꯠꯀꯅꯤ ꯑꯗꯣ ꯑꯈꯣꯏ ꯈꯨꯟꯗ ꯏꯅꯔꯖꯤ ꯑꯁꯤꯒꯤ ꯊꯕꯛ ꯂꯩꯌꯦ ꯍꯥꯏꯔꯒ ꯆꯠꯅꯤꯡꯗꯦ ꯂꯥꯏ ꯂꯩꯏꯅꯦ ꯄꯩꯁꯥ ꯂꯩꯗ
ꯍꯪꯒꯠꯄꯅꯤꯅꯀꯣ ꯄꯩꯁꯥ
ꯄꯩꯁꯥ ꯂꯩꯗꯦ ꯊꯕꯛ ꯂꯣꯏꯔꯒ ꯅꯖꯤꯌꯦꯁꯀꯤꯗꯣ ꯂꯣꯏꯔꯒ ꯆꯠꯀꯅꯤ ꯍꯥꯏ ꯃꯅꯥꯎ ꯅꯨꯄꯥꯇ ꯅꯪ ꯆꯠꯂꯣ ꯍꯥꯏ
ꯍ ꯍ ꯍꯥ
ꯂꯥꯏꯔ ꯀꯥꯟꯗ ꯂꯥꯛꯅꯤ ꯍꯥꯏ
ꯎꯝ ꯅꯨꯃꯤꯠ ꯀꯌꯥꯅꯤ ꯍꯥꯏꯕ꯭ꯔꯥ ꯊꯕꯛꯇꯣ
ꯃ ꯃꯥꯅꯦ ꯃꯉꯥ ꯈꯛꯇ ꯇꯧꯒꯦ ꯍꯥꯏꯅꯦ ꯅꯣꯏ ꯈꯨꯟꯗꯁꯨ ꯇꯧꯒꯠ ꯇꯧꯒꯗ꯭ꯔꯥ
ꯃꯉꯥ ꯍꯥꯏꯌꯦ ꯎꯝ ꯑꯁ ꯑꯩꯗꯤ ꯂꯥꯛꯂꯤꯉꯥꯏ ꯌꯥꯝ ꯃꯉꯥ ꯇꯔꯥꯒꯨꯝꯕ ꯇꯧꯅꯤꯡꯕꯅꯦ
ꯑꯥ ꯍꯣꯖꯤꯛ ꯑ ꯃꯥꯛ ꯃꯣꯏꯗꯣ ꯑꯩꯈꯣꯏ ꯎꯝ ꯂꯩꯀꯥꯏ ꯂꯩꯀꯥꯏ ꯇꯧꯕꯗꯣ ꯏꯅꯔꯖꯤꯌꯦꯁꯒꯤꯗꯣ ꯑꯩꯈꯣꯏ ꯐꯤꯐꯇꯤꯟ ꯗꯦꯖ ꯑꯣꯏꯕꯗꯣ ꯑ ꯇꯔꯥ ꯇꯔꯥꯗ ꯑꯦꯞꯁꯦꯟ ꯇꯧꯒꯅꯤ ꯑꯩ ꯈꯪꯉꯦ ꯑꯩꯈꯣꯏ ꯂꯩꯀꯥꯏ ꯂꯩꯀꯥꯏꯒꯤ ꯑꯝ ꯀꯔꯤꯅꯣ ꯃꯉꯥ ꯃꯪ ꯑ ꯃꯉꯥ ꯃꯉꯥ ꯄꯤꯕꯗꯣ
ꯎꯝ
ꯑꯗꯨꯅ ꯂꯣꯏꯒꯅꯦ
ꯁꯨ ꯀꯥꯏꯒꯦꯔꯥ ꯀꯣ
ꯂꯝꯕꯤꯗꯣ ꯂ ꯂꯥꯞꯄꯒꯤ ꯃꯥꯅꯦ ꯃꯣꯏꯅ
ꯑꯁ ꯋꯥꯏꯌꯦꯍꯦ ꯂꯝꯕꯤ ꯂꯥꯛꯄꯁꯣ ꯑꯁ
ꯎꯝ
ꯑꯁꯤ ꯃꯌꯥꯏꯗ ꯑꯣꯏꯔꯗꯤ ꯈꯤꯇꯪ ꯐꯕ
ꯎꯝ ꯕꯨꯡ
ꯑꯩꯗꯤ ꯆꯥꯛꯁꯨ ꯆꯥꯗꯕꯤꯗ ꯑꯗꯨꯝ ꯆꯠꯂꯦ ꯊꯕꯛꯁꯨ
ꯑꯩꯈꯣꯏ ꯈꯨꯟ ꯅꯣꯏꯒꯤ ꯈꯨꯅ ꯂꯩ ꯅꯣꯏ ꯖꯦꯠꯀꯤ ꯊꯕꯛ ꯇꯧꯔꯗꯤ ꯑ ꯑꯩꯈꯣꯏ ꯄꯥꯠ ꯑꯅꯤꯒꯤꯗꯤ ꯌꯥꯝ ꯐꯥꯏꯌꯦ ꯑꯗꯨ ꯅꯠꯇ꯭ꯔꯗꯤ ꯑꯁ ꯃꯣꯏꯒꯤꯁꯨ ꯑꯩꯈꯣꯏꯒꯤꯁꯨ ꯀꯣ
ꯎꯝ
ꯌꯥꯝ ꯂꯥꯛꯄꯒꯤ ꯋꯥꯏꯟ ꯆꯥꯛ ꯐꯥꯎ ꯆꯕ ꯆꯥꯛꯁꯨ ꯎꯝ ꯗꯨꯝ ꯆꯥꯔ ꯀꯔꯤꯅ ꯇꯥꯎꯕꯒꯤ ꯆꯥꯛꯁꯨ ꯐꯖꯅ ꯆꯥꯗ꯭ꯔꯦ ꯎꯝ
ꯑꯗꯨꯅꯤ ꯑꯁ ꯑꯁꯤ ꯀꯩꯅꯣ ꯊꯕꯛ ꯇꯧꯔꯤꯉꯩꯗ ꯄꯨꯛꯁꯦ ꯈꯤꯇꯪ ꯀꯩꯅꯣ ꯇꯧꯍꯧꯒꯦ ꯍꯥꯏꯔꯒ ꯄꯨꯛꯁꯨ ꯌꯥꯗ꯭ꯔꯦ
ꯑꯩꯁꯨ ꯏꯔꯨꯅꯤꯉꯣꯜꯂ ꯃꯣꯏ ꯑꯍꯨꯝꯅ ꯑꯦꯔꯨ ꯂꯣꯏꯗꯕꯅꯦ ꯇ ꯋꯥꯡꯁꯤꯠ ꯑꯍꯥꯎ ꯆꯥ ꯊꯤꯗ‌ꯦ ꯑꯩ
ꯑꯣ
ꯇꯨꯝꯕꯗꯣ ꯏꯔꯨꯗ꯭ꯔꯤꯌꯦ ꯑꯩꯗꯤ ꯃꯣꯏꯕꯨ ꯆꯥꯛ ꯀꯔꯤ ꯀꯔꯥ ꯇꯧꯒꯅꯤꯅꯦ ꯑ ꯑꯗꯨꯅ ꯑꯩꯒꯤ ꯏꯅꯦꯕꯣꯛꯅ ꯏꯃꯥꯗꯣ
ꯑ‌ꯣ
ꯑꯩ ꯅꯣꯏ ꯅꯪꯒꯤ ꯅꯨꯄꯥꯗꯁꯨ ꯑꯩ ꯌꯥꯝ ꯑꯗꯨꯝ ꯇꯧꯋꯦ ꯅꯪꯁꯨ ꯅꯪꯒꯤ ꯅꯨꯄꯥꯒꯤꯕꯨ ꯑꯗꯨꯝ ꯊꯥ ꯊꯥ ꯊꯥ ꯊꯥꯜ ꯎꯝ ꯀꯔꯤꯅꯣ ꯇꯧꯔꯗꯤ ꯃꯣꯏꯒꯤ ꯅꯃꯥꯟꯅꯕꯤ ꯅꯃꯥꯟꯅꯕ ꯑꯗꯨꯝ ꯂꯥꯛ ꯀꯅꯤ ꯃꯣꯏ ꯃꯥꯒꯤ ꯑꯗꯨ ꯌꯥꯝ ꯋꯥꯒꯅꯤ ꯍꯥꯏꯅ‌ꯦ ꯊ ꯄꯩꯁꯥ ꯇꯥꯟꯔꯗꯤꯀꯣ ꯑꯗꯨꯝ ꯇꯧꯕꯅꯤ ꯍꯣꯏ
ꯎꯝ ꯄꯩꯥꯁꯥꯕꯨ ꯐꯪꯔꯗꯤ ꯐꯔꯦ
ꯑ ꯑꯗꯨꯅꯦ
ꯑꯁ ꯑꯩꯈꯣꯏ ꯃꯈꯥꯒꯤ ꯌꯨꯝꯗꯣ ꯃꯩ ꯂꯥꯛꯇ꯭ꯔꯦ
ꯑꯁ ꯑꯩꯈꯣꯏꯒꯤꯁꯨ ꯂꯥꯛꯗ꯭ꯔꯤꯌꯦꯅꯦ ꯍꯧꯖꯤꯛꯐꯥꯎ
ꯑꯁ ꯑꯁꯤ ꯃꯣꯏꯒꯤ ꯌꯨꯝꯗꯣ ꯃꯩ ꯀꯩꯅꯣ ꯇꯧꯔ‌ꯦꯍꯦ ꯄ꯭ꯔꯦ ꯄ꯭ꯔꯦꯠ ꯄ꯭ꯔꯦꯠ ꯄ꯭ꯔꯦ ꯄ꯭ꯔ‌ꯦꯠ ꯇꯧꯔ‌ꯦꯍꯦ
ꯑꯣꯝ
ꯑꯩꯈ‌ꯣꯏ ꯃꯈꯥ ꯑꯩꯁꯨ ꯑꯃꯨꯛ ꯂꯥꯛꯑꯦ
ꯑꯩꯈꯣꯏꯒꯤ ꯌꯨꯝꯗꯤꯒꯨꯝ ꯃꯩ ꯂꯥꯛꯇ꯭ꯔꯗꯤ ꯐꯦꯟꯗꯣ ꯑꯣꯟ ꯇꯧ ꯄ ꯇꯧꯗ꯭ꯔꯗꯤ ꯇꯨꯝꯕ ꯌꯥꯗꯦ
ꯎꯝ ꯀꯩꯅꯣ ꯃꯊꯛꯇ ꯏꯁꯤꯡ ꯊꯝꯕ ꯌꯥꯗꯕ꯭ꯔꯥ
ꯀꯔꯤ ꯏꯁꯤꯡ‌ꯅ‌ꯣꯅꯦ ꯑꯩꯈꯣꯏꯒꯤ ꯐꯦꯟꯔꯣ
ꯍꯥꯥ
ꯀꯔꯤꯅꯣ ꯏꯁꯤꯡ ꯍꯥꯏꯕꯗꯤ
ꯗꯤ ꯃꯊꯛꯇ ꯃꯊꯛꯇ ꯏꯁꯤꯡ ꯊꯝꯕ
ꯑꯅ‌ꯩ ꯋꯥꯒꯅꯤꯅꯦ ꯑꯩꯈꯣꯏꯒꯤ ꯑꯞꯁ꯭ꯇꯤꯌꯥ꯭ꯔꯗꯅ‌ꯦ
ꯏꯁꯤꯡ ꯌꯥꯝꯗꯕ ꯏꯁꯤꯡ ꯄꯥꯏꯞ ꯌꯥꯝ ꯂꯥꯛꯇꯕ꯭ꯔꯥ
ꯂꯥꯏꯔꯤ ꯂꯩꯌꯦ
ꯎꯝ
ꯌꯥꯝꯃꯦ ꯑꯗꯨꯁꯨ ꯑꯩꯈꯣꯏꯒꯤ ꯌꯨꯝ ꯑꯩꯈꯣꯏꯒꯤ ꯌꯨꯝꯗꯤ ꯑꯗꯨꯝ ꯇꯧꯗꯦ
ꯎꯝ ꯑꯗꯨ ꯇꯧꯔꯗꯤ ꯈꯤꯇꯪꯗꯤ ꯏꯪꯒꯅꯦꯕ
ꯑꯣꯈꯣꯏꯗꯤ ꯑꯁ ꯏꯟꯚꯥꯏꯇ꯭ꯔꯅ ꯇꯧꯒꯅꯤ ꯐꯦꯟ ꯃꯣꯏ ꯇꯨꯝꯒ꯭ꯔ ꯀꯥꯟꯗ ꯂꯣꯠꯅ ꯇꯧꯒꯅꯤ
ꯌꯥꯝ ꯁꯥꯕꯒꯤ ꯇꯨꯝꯕ ꯌꯥꯔꯔꯣꯏꯅꯦ ꯑꯩꯈꯣꯏ ꯌꯨꯝꯗꯤ
ꯀꯩꯅꯣ ꯑꯦꯁꯤ ꯊꯝꯃꯣ
ꯎꯝ ꯑꯁꯤ ꯊꯝꯃ‌ꯣ ꯎꯝ ꯂꯥꯁ ꯏꯌꯥꯔ ꯈ꯭ꯔꯤꯁꯃꯥꯁꯗꯣ
ꯑ
ꯊꯝꯂꯁꯦ ꯍꯥꯏꯕꯗꯣ ꯄꯩꯁꯥꯗꯣ ꯀꯔꯤꯅꯣ ꯇꯧꯕꯒꯤ ꯊꯝꯗ꯭ꯔꯦ
ꯑꯣ ꯊꯝꯕ ꯅꯨꯡꯉꯥꯏꯕꯅꯤ ꯅꯨꯡꯉꯥꯏꯒꯅꯤꯕ ꯍꯥꯏꯗꯤ ꯑꯩꯈꯣꯏꯗꯗꯤ ꯃꯩꯒꯤ ꯄꯩꯁꯥ ꯂꯧꯗꯕꯅꯤꯅꯀꯣ
ꯎꯝ
ꯎꯝ ꯅꯨꯡꯉꯥꯏꯒꯅꯤꯕ ꯑꯦꯁꯤꯗꯣ ꯔꯨꯝ ꯔꯨꯝ ꯑꯃꯗ ꯊꯝꯗꯕꯤꯗ ꯀꯣꯔꯤꯗꯣꯔꯗꯣ ꯃꯪꯒꯣꯟꯗꯣ ꯑꯗꯨꯗ
ꯎꯝ ꯑꯣ ꯑꯣ ꯔꯨꯝ ꯔꯨꯝ ꯂꯣꯏꯅꯃꯛꯇ ꯑꯣ
ꯔꯨꯝꯁꯤꯡꯗꯨꯅ ꯊꯣꯡꯗꯣ ꯍꯥꯡꯉꯒ ꯇꯨꯝꯃꯗꯤ ꯑꯣ ꯑꯣ ꯏꯌꯥꯔꯗꯣ ꯂꯣꯏꯅꯃꯛ ꯑꯗꯨꯝ ꯆꯠꯀꯅꯤꯕ
ꯑꯣ ꯑꯣ ꯑꯣ ꯑꯩꯈꯣꯏꯗꯤ ꯈꯪꯗꯕꯒꯤ ꯔꯨꯝꯁꯤꯡ ꯇꯧꯕ ꯈꯛ ꯈꯜꯂꯤꯌꯦꯅꯦ
ꯑꯁ ꯔꯨꯝ ꯂꯣꯏꯅꯃꯛ ꯊꯝꯃꯗꯤ ꯑꯩꯁ ꯄꯩꯁꯥ ꯌꯥꯝ ꯆꯪꯒꯅꯤ ꯍꯦ ꯅꯣꯏ
ꯃꯥꯒꯤ ꯌꯨꯝ ꯁꯦ ꯑꯁ ꯀꯔꯤ‌ꯅ‌ꯣ ꯇꯧꯕꯒꯤ ꯑꯩꯈꯣꯏꯁꯦ ꯍꯧꯖꯤꯛ ꯁꯤꯒꯤ ꯌꯨꯝꯗ ꯎꯝ ꯀꯔꯤꯅꯣ ꯎꯝ ꯑꯗꯨ ꯑꯗꯥ ꯊꯝ ꯊꯝꯗ꯭ꯔꯁꯨ ꯌꯥꯔꯦ ꯑꯃ ꯁꯦꯝꯃꯁꯦ ꯍꯥꯏꯅꯦ ꯑꯗꯨꯁꯨ ꯌꯥꯔꯣꯏ
ꯌꯨꯝ ꯁꯦꯝꯅꯤꯡꯉꯥꯏ
ꯄꯩꯁꯥ ꯄꯩꯁꯥ ꯂꯣꯏꯅꯃꯛ ꯄꯩꯁꯥ ꯑꯗꯨꯝ ꯇꯧ ꯇꯧꯕꯒꯤꯀꯣ ꯌꯥꯝꯅ ꯋꯥꯔꯦꯅꯦ
ꯈꯪꯗ꯭ꯔꯦꯅꯦ ꯄꯩꯁꯥ ꯂꯩꯇꯔꯗꯤ ꯍꯤꯡ ꯗꯨꯁꯨ ꯌꯥ ꯍꯤꯡꯕꯁꯨ ꯌꯥꯗꯕ
ꯎꯝ
ꯄꯩꯁꯥꯅ ꯍꯤꯡꯕꯅꯤꯅ
ꯅꯆꯥ ꯅꯨꯄꯥ ꯑꯍꯟꯗꯣ
ꯑꯥ
ꯀꯅꯥꯅ ꯇꯨꯝꯕ꯭ꯔꯅꯦ
ꯑ ꯃꯕꯣꯛꯀꯥ
ꯑ
ꯑꯩ ꯅꯥꯕꯗꯒꯤ ꯅꯥꯕꯗꯒꯤ ꯑꯩꯒꯤ ꯔꯨꯝꯗꯗꯤ ꯇꯨꯝꯃꯦ ꯍꯧꯖꯤꯛꯀꯥꯟ ꯑꯩꯈꯣꯏ ꯑꯍꯨꯝꯀꯣ ꯃꯥꯁꯨ ꯅꯥꯕꯒꯤ ꯉꯁꯤꯗꯤ ꯈꯤꯇꯪ ꯐꯔꯦ
ꯃꯥꯗꯣ
ꯎꯝ
ꯍꯧꯖꯤꯛ ꯍꯧꯖꯤꯛꯁꯨ ꯒꯥꯔꯤ ꯐꯪꯕ꯭ꯔꯅꯦ ꯃꯥ ꯑꯃ ꯃꯥ ꯃꯥꯒꯤ ꯃꯃꯗꯣ
ꯃꯃꯥꯒꯤꯗꯣ ꯃꯃꯥ ꯊꯥ ꯊꯥ ꯐꯪꯂꯦ
ꯑꯣ
ꯑꯝ ꯊꯥ ꯃꯔꯤ ꯃꯉꯥꯒꯨꯝꯕ ꯇꯔꯨꯛꯒꯨꯝꯕ ꯁꯨꯕ ꯀꯥꯟꯗ ꯂꯣꯏꯅꯃꯛ
ꯎꯝ
ꯊꯥ ꯃꯔꯤ ꯃꯉꯥꯒꯤ ꯊꯥꯕꯗꯣ ꯑꯗꯨꯃꯥꯏꯅ ꯄꯩꯁꯥ ꯊꯥꯔꯛꯑꯦꯕ ꯃꯥ ꯍꯧꯖꯤꯛ ꯄꯩꯁꯥ ꯐꯪꯗꯕ ꯃꯥꯜꯂꯦ
ꯑꯣ
ꯃꯅꯦ ꯑꯩꯈꯣꯏ ꯑꯉꯥꯡ ꯑꯉꯥꯡꯗꯨꯁꯨ ꯐꯤ ꯊꯣꯛꯄꯀꯣ
ꯑꯣ ꯑꯗꯣ ꯃꯥ ꯃꯥꯗꯣ ꯌꯥꯝ ꯀꯔꯤꯅꯣ ꯎꯝ ꯇꯧꯕꯅꯦ ꯇꯧꯕꯅꯦ
ꯀꯔꯤ ꯎꯝ ꯀꯔꯤ ꯇꯧꯕ
ꯁꯥꯏꯕ ꯈꯪꯗꯅꯦꯒꯒꯤꯅ ꯃꯄꯥ ꯃꯄꯥꯗꯣ ꯃꯆꯥ ꯑꯩꯈꯣꯏꯒꯤ ꯏꯕꯨꯡꯗꯣ
ꯎꯝ
ꯊꯕꯛ ꯁꯨꯕꯗꯣ ꯄꯩꯁꯥꯗꯤ ꯌꯨꯝꯗ ꯄꯨꯔꯛ ꯄꯨꯔꯥ
ꯈꯪꯗꯦ ꯄꯨꯔꯥ ꯄꯨꯔꯥ ꯄꯨꯔꯛ ꯇꯥ ꯄꯨꯔ ꯈꯪꯗ꯭ꯔꯦ ꯅꯍꯥꯟꯈꯩ ꯑꯩ ꯑꯁꯤ ꯐꯣꯟ ꯂꯧꯕꯗꯣ
ꯑꯣ
ꯑꯁꯤ ꯐꯣꯟ ꯂꯧꯕꯗꯗꯤ ꯑꯩꯒꯤ ꯄꯩꯁꯥ ꯁꯨꯗꯕꯒꯤꯀꯣ ꯃꯥ ꯑꯕꯨꯡꯗꯣ ꯗꯗꯥꯗꯣ ꯂꯤꯁꯤꯡ ꯃꯉꯥꯗꯤ ꯄꯤꯌꯦ
ꯑꯣ
ꯑ ꯈꯪꯕꯔꯦ ꯅꯍꯥꯟꯈꯩ ꯊꯕꯛ ꯇꯧꯔꯒꯀꯣ
ꯎꯝ
ꯄꯩꯁꯥ ꯐꯪꯉꯗꯤ ꯏꯃꯥꯕꯨ ꯑꯃꯨꯛ ꯄꯤꯕ ꯏꯃꯥꯕꯨ ꯄꯤ ꯄꯤꯔꯒ ꯑꯃꯨꯛ ꯅꯤꯕꯗꯣ
ꯅꯤ ꯅꯤꯔꯒ ꯂꯣꯏꯅꯃꯛ ꯄꯤꯕꯗꯣ ꯂꯣꯏꯅꯃꯛ ꯑꯃꯨꯛ ꯅꯤꯕꯀꯣ
ꯑ
ꯑꯗꯨꯃꯥꯏꯅ ꯇꯧꯕꯅꯤ ꯃꯥꯗꯣ ꯑꯗꯨꯝ ꯒ꯭ꯌꯥꯟ ꯇꯥꯗꯦ ꯑꯩꯈꯣꯏꯒꯤꯁꯦ ꯖꯥꯠ ꯑꯃꯅꯤ
ꯊꯕꯛ ꯁꯨꯔꯒ ꯄꯩꯥꯗ ꯌꯨꯝ ꯁꯦꯝꯅꯤꯉꯥꯏ ꯇꯧꯔꯣ ꯁꯤꯂꯤꯡ ꯇꯧꯔꯣ ꯍꯥꯏꯜ
ꯑꯁꯀꯤ ꯌꯥꯝ ꯃꯥꯁꯦ ꯀꯣꯛꯁꯦ ꯆꯣꯏꯕ ꯃꯥꯜꯂꯦꯗ ꯃꯆꯥ ꯂꯩꯔꯦ ꯍꯥꯏꯕꯁꯨ ꯈꯪꯕꯅꯦ ꯑꯣ ꯁꯦꯚꯤꯡ ꯂꯧꯔꯒ ꯇꯧꯕ ꯌꯥꯒꯅꯤ
ꯎꯄꯥ ꯑꯗꯨꯗꯨꯣ ꯑꯗꯨ ꯎꯝ ꯌꯨ ꯊꯛꯄꯒ ꯑꯗꯨꯒꯤ ꯈꯔ ꯑꯗꯨꯗꯤ ꯇꯧꯗꯦ ꯃꯥꯗꯤ ꯑꯗꯨꯝ ꯑꯩꯈꯣꯏ